ꯇꯕ꯭ꯔꯥ ꯑꯣ
ꯍꯧꯖꯤꯛꯇꯤ ꯐꯖꯟ ꯇꯔꯕꯣ ꯑꯁ ꯑꯁ ꯌꯥꯝ ꯌꯥꯝ ꯅꯨꯡꯉꯥꯏꯈꯤꯗ꯭ꯔꯦꯗ ꯉꯁꯤꯒꯤ ꯅꯦꯠꯋꯥꯛꯁꯦ
ꯎꯄꯥꯏ ꯂꯩꯇꯦ
ꯈꯪꯗꯦ ꯎꯝ ꯅꯨꯡꯇꯤꯒꯤ ꯋꯥꯠ ꯑꯋꯥ ꯅꯨꯡꯇꯤꯒꯤ ꯐꯣꯟ ꯑꯥ ꯇꯧꯕꯁꯨ ꯐꯪꯗꯕꯗꯨꯕꯨ ꯅꯣꯏ ꯅꯣꯏꯕꯨꯗꯤ ꯃꯔꯛ ꯃꯔꯛꯇ ꯋꯥꯔꯤ ꯁꯥꯟꯅꯕꯁꯤꯕꯨ ꯅꯦꯠꯋꯥꯛ ꯅꯨꯡꯉꯥꯏꯇ꯭ꯔꯤꯁꯦ ꯀꯩꯒꯤꯅꯣ ꯈꯪꯗꯦ
ꯈꯪꯗꯦ ꯃꯤꯁꯨ
ꯀꯩꯀꯩ ꯍꯣꯠꯅꯔꯤꯒꯦ ꯍꯟꯗꯛꯇꯤ ꯅꯣꯏꯗꯤ
ꯀꯩ ꯍꯣꯠꯅꯅꯤ ꯁꯨꯝ ꯂꯩ ꯂꯩꯕ ꯇꯧꯋꯤ ꯍꯥꯏꯗꯨꯅꯤ
ꯑꯣ
ꯂꯩ ꯂꯩꯕ ꯇꯧꯕ ꯍꯥꯏꯗꯨꯅꯤ
ꯂꯩ ꯂꯩꯕ ꯍꯥꯏꯕꯗꯨ ꯑꯗꯨꯅꯤꯅꯦ ꯑꯩꯈꯣꯏꯁꯨ ꯑꯩꯈꯣꯏꯗꯤ ꯂꯩ ꯂꯩꯕ ꯐꯥꯎ ꯂꯩꯇꯦꯅꯦ
ꯑꯁ ꯂꯩ ꯂꯩꯕ ꯐꯥꯎ ꯂꯩꯇꯦ ꯍꯥꯏꯔꯗꯤ ꯌꯥꯝ ꯂꯨꯔꯛꯑꯦꯀꯣ
ꯎꯝ ꯂꯩꯇꯦ ꯑꯩꯈꯣꯏꯗꯤ ꯍꯣꯠꯅꯅꯤꯡꯉꯥꯏ ꯐꯥꯎ ꯊꯕꯛ ꯇꯧꯅꯤꯡꯉꯁꯨ ꯇꯧꯕ ꯃꯐꯝ ꯂꯩꯇꯦ ꯂꯩꯇꯦ ꯇꯧꯅꯕ ꯂꯩꯇꯦ ꯅꯦꯠꯋꯥꯛꯅ ꯅꯨꯡꯉꯥꯏꯇꯕꯁꯤꯒ
ꯊꯕꯛꯇꯤ ꯌꯥꯝ ꯊꯕꯛꯇꯤ ꯌꯥꯝ ꯂꯩꯗ ꯇꯧꯒꯦ ꯍꯥꯏꯔꯗꯤ
ꯑꯗꯨꯝ ꯂꯩꯗꯅ ꯊꯕꯛ ꯇꯧꯕ ꯅꯨꯡꯉꯥꯏꯕ ꯅꯨꯡꯉꯥꯏꯇꯕ ꯑꯩꯈꯣꯏꯒꯤꯁꯨ ꯈꯔ ꯊꯕꯛ ꯇꯧꯒꯦ ꯍꯥꯏꯅ ꯃꯐꯝ ꯅꯨꯡꯉꯥꯏꯇꯕ ꯃꯐꯝꯗꯗꯤ ꯇꯧꯅꯤꯡꯗꯦꯗꯅ ꯈꯔ ꯂꯩꯔꯗꯤ ꯅꯨꯡꯉꯥꯏꯇꯕ ꯃꯐꯝꯗ ꯐꯥꯎ ꯇꯧꯕ ꯍꯧꯔꯅꯤ
ꯀꯩꯅꯣ ꯌꯥꯝ ꯋꯥꯕ ꯃꯥꯜꯂꯦꯅꯦ ꯊꯕꯛ ꯀꯌꯥꯝ ꯇꯧꯔꯒꯦ ꯉꯁꯤꯒꯤ
ꯍꯣꯏ ꯈ꯭ꯋꯥꯡꯒ ꯂꯣꯏ ꯅꯥꯔꯦ
ꯑꯁ ꯑꯩꯁꯨꯅꯤꯅꯦ ꯑꯩꯗꯤ ꯈꯨꯠ ꯅꯥꯕꯅꯦ ꯅꯥꯟ ꯍꯟꯗꯛꯁꯦ ꯑꯩꯈꯣꯏ ꯑꯦꯛꯖꯥꯝ ꯀꯟꯅ ꯊꯥꯕꯒꯤꯀꯣ ꯈꯨꯠꯁꯦ ꯀꯩꯅꯣ ꯏꯆꯝ ꯆꯝꯅ ꯅꯥꯗꯕ ꯅꯠꯇꯕ ꯀꯩꯅꯣ ꯍꯥꯒꯠꯆꯕ
ꯁꯨ ꯅꯠꯇꯦ ꯑꯁ
ꯅꯣꯛꯄ ꯐꯥꯎꯕꯗꯣ ꯀꯩ ꯍꯥꯏꯒꯦꯗꯣ ꯈꯪꯗꯦ
ꯑꯁ ꯌꯥꯔꯣꯏꯅꯦ ꯅꯪꯒꯤꯁꯨ
ꯎꯝ ꯑꯩꯒꯤ ꯀꯩ ꯇꯧꯕ꯭ꯔꯥ
ꯅꯪꯒꯤ ꯅꯅꯥꯛꯇ ꯂꯩꯕꯁꯤꯡꯗꯣ
ꯂꯥꯡꯕ꯭ꯔꯣ
ꯂꯥꯡꯉꯦ ꯍꯣꯏ
ꯑꯣ ꯃꯣꯏ ꯃꯈꯣꯟ ꯌꯥꯝ ꯀꯟꯅ ꯇꯥꯕ꯭ꯔꯥ
ꯑꯗꯨꯕꯨꯗꯤ ꯇꯥꯗꯦꯗ ꯑꯗꯨꯝ ꯂꯩꯗꯅ
ꯎꯝ ꯑꯗꯨꯗꯤ ꯑꯗꯨꯗꯤ ꯑꯩꯅ ꯅꯠꯇ꯭ꯔꯦꯗꯅ
ꯑꯥ ꯍꯧꯖꯤꯛ ꯃꯈꯥꯗ ꯐꯝꯕꯒꯤ ꯑꯃꯨꯛ ꯅꯦꯋꯥꯛ ꯅꯨꯡꯉꯥꯏꯇꯕ ꯍꯧꯔꯗꯤ ꯂꯣꯏꯔꯦꯗꯅ
ꯍꯌꯦꯡꯗꯤ ꯀꯥꯏ ꯆꯠꯀꯅꯤ
ꯍꯌꯦꯡ ꯀꯥꯏ ꯆꯠꯀꯅꯤ ꯊꯕꯛ ꯆꯠꯄ ꯇꯥꯔꯦꯗꯅ
ꯑꯩꯁꯨ ꯈꯔ ꯂꯩꯔꯗꯤ ꯊꯕꯛ ꯊꯤꯕ ꯍꯧꯔꯅꯤ
ꯆꯥꯛꯇꯤ ꯁꯆꯥꯔꯕꯣ ꯅꯣꯏ
ꯅꯤ ꯍꯤꯡꯂꯤꯉꯩ ꯍꯤꯡꯂꯤꯉꯩꯁꯤꯗ ꯊꯕꯛ ꯆꯥꯔꯦ
ꯎꯝ ꯀꯔꯤ ꯍꯤꯟꯖꯥꯡ ꯀꯩ ꯑꯍꯥꯎ ꯑꯍꯥꯎꯕ ꯆꯥꯔꯦ
ꯉꯁꯤꯗꯤ ꯌꯦꯟ ꯃꯈꯣꯡ ꯌꯦꯟ ꯃꯈꯣꯡ ꯃꯔꯤꯟ
ꯑꯁ ꯅꯣꯏꯁꯤꯗꯤ ꯑꯍꯥꯎꯕ ꯆꯥꯏꯅꯦ ꯑꯩꯈꯣꯏꯁꯨ ꯆꯥꯅꯤꯡꯉꯦ ꯑꯗꯨꯒꯨꯝꯕꯗꯤ ꯅꯣꯏ ꯂꯩꯀꯥꯏꯗ ꯑꯗꯨꯝ ꯐꯪꯕ꯭ꯔꯣꯅꯦ
ꯇꯥꯗ꯭ꯔꯦ ꯅꯪꯒꯤ ꯅꯈꯣꯟꯖꯦ
ꯌꯦꯟ ꯃꯈꯣꯡ ꯃꯔꯤꯡꯗꯣ ꯅꯣꯏ ꯂꯩꯀꯥꯏꯗ ꯑꯗꯨꯝ ꯐꯪꯕ꯭ꯔꯣꯕ
ꯎꯝ ꯐꯪꯉꯦ ꯍꯣꯏ
ꯑꯩꯒꯤ ꯑꯩꯁꯨ ꯅꯍꯥꯟ ꯍꯥꯟ ꯀꯩꯅꯣ ꯅꯍꯥꯟ ꯑꯁ ꯃꯊꯪꯗ ꯂꯥꯛꯀꯦ ꯑꯗꯨꯗ ꯑꯩꯒꯤꯁꯨ ꯂꯩꯕꯤꯌꯣ
ꯂꯥꯛꯑꯣ ꯂꯥꯛꯑꯣ ꯂꯩꯕꯥꯒꯦ ꯂꯩꯕꯤꯒꯦ
ꯍꯣꯏ ꯑꯗꯨꯝꯅ ꯁꯦꯡꯕ ꯀꯩꯀꯥꯗꯣ ꯑ ꯑꯗꯨꯝ ꯐꯖꯅ ꯇꯧꯕ꯭ꯔꯥ ꯃꯣꯏ
ꯐꯖꯅ ꯇꯧꯋꯤ ꯄꯨꯔꯥ ꯐꯖꯅ ꯇꯧꯏꯖꯥꯅꯤ ꯌꯥꯝ ꯁꯦꯡꯕꯅꯤ ꯎꯝ
ꯑꯗꯨ ꯑꯣꯏꯔꯦ ꯐꯔꯦ ꯍꯥꯏꯕꯗꯤ ꯍꯥꯏꯕꯗꯤ ꯑꯩꯈꯣꯏꯁꯦ ꯌꯨꯝꯗ ꯏꯃꯨꯡꯗ ꯑꯃꯨꯛ ꯄꯨꯔꯒ ꯁꯦꯡꯕꯗꯣ ꯃꯟ ꯎꯝ ꯏꯃꯨꯡꯒꯤ ꯑꯁ ꯃꯅꯝ ꯀꯩꯀꯥ ꯑꯗꯨꯝ ꯊꯣꯛꯑꯦꯗꯅ ꯌꯦꯟ ꯃꯔꯤꯟ ꯀꯩꯀꯥꯗꯤ ꯃꯅꯝ ꯌꯥꯝ ꯀꯟꯕꯅꯤꯅꯀꯣ ꯑꯗꯨꯒꯤ ꯐꯖꯅ ꯁꯦꯡꯗ꯭ꯔꯗꯤ ꯑꯩꯈꯣꯏꯅ ꯑꯃꯨꯛ ꯁꯦꯡꯗꯣꯏꯗꯣ ꯈꯔꯕꯨꯗꯤ ꯑꯗꯨꯝ ꯁꯦꯡꯒꯅꯤ ꯑꯗꯨ ꯑꯗꯨ ꯑꯣꯏꯔꯁꯨ ꯂꯩꯗꯅ
ꯌꯥꯝ ꯁꯦꯡꯕꯅꯦ ꯑꯩꯈꯣꯏꯅ ꯑꯩꯈꯣꯏꯅ ꯑꯩꯈꯣꯏꯅ ꯑꯗꯨꯝ ꯈꯔ ꯑꯃꯨꯛ ꯁꯦꯡꯕ ꯍꯥꯏꯒꯅꯤ
ꯑꯣ ꯑꯣ ꯑꯗꯨꯕꯨꯗꯤ ꯀꯩꯁꯨ ꯀꯥꯏꯗꯦꯗ ꯃꯣꯏꯁꯦ ꯀ ꯑ ꯀꯦꯖꯤꯗ ꯇꯧꯔꯤꯔꯣ ꯀꯌꯥ ꯀꯌꯥꯗ ꯇꯧꯔꯤꯅꯣ
ꯀꯥꯏ ꯀꯦ ꯖꯤ ꯅꯣꯗ
ꯑꯣ ꯀꯦꯖꯤꯗ ꯇꯧꯗꯕ꯭ꯔꯣ
ꯍꯥꯥ
ꯅꯪꯒꯤ ꯅꯦꯋꯥꯛꯁꯦ ꯑꯃꯨꯛ ꯃꯨꯠꯂꯦꯅꯦ
ꯑꯩꯅ ꯅꯠꯇꯦꯅꯦ ꯋꯥꯔꯤ ꯁꯥꯟꯅꯒꯦ ꯍꯥꯏꯔ ꯑꯗꯨꯝ ꯅꯦꯠꯋꯥꯛꯁꯦ ꯍꯦꯛꯇ
ꯐꯝꯕꯩꯅꯦ
ꯃꯈꯥꯗ ꯅꯠꯇꯦ ꯅꯦꯋꯥꯛ ꯅꯨꯡꯉꯥꯏꯇꯕꯒꯤ ꯑꯩꯁꯦ ꯃꯊꯛꯇ ꯅꯦꯋꯥꯛ ꯅꯨꯡꯉꯥꯏꯕ ꯃꯐꯝꯗ ꯐꯝꯃꯤꯅꯦ ꯂꯩꯕ ꯑꯩ
ꯅꯦꯠꯋꯥꯛ ꯑꯃꯔꯛ ꯅꯨꯡꯉꯥꯏꯈ꯭ꯔꯗꯤ ꯑꯗꯨꯗꯩ ꯆꯦꯟꯖ ꯇꯧꯔꯨꯅꯨ ꯃꯐꯝꯗꯣ
ꯑꯁꯤꯗꯁꯦ ꯑꯩ ꯑꯩ ꯐꯝꯃꯤꯕ ꯃꯐꯝꯁꯦ ꯅꯨꯡꯉꯥꯏꯕ ꯐꯥꯏꯚ ꯖꯤ ꯐꯪꯉꯦꯕ ꯑꯗꯨꯒꯤ ꯐꯛ
ꯑꯗꯨ ꯉꯁꯥꯏ ꯋꯥꯔꯤ ꯇꯧꯕ ꯃꯇꯝꯗ ꯅꯦꯠꯋꯥꯛ ꯅꯨꯡꯉꯥꯏꯗꯅ ꯑꯗꯨꯗꯩ ꯍꯣꯡꯒꯅꯨ ꯍꯥꯏꯕꯅꯦ ꯑꯃꯨꯛ ꯌꯥꯗ꯭ꯔꯦ
ꯎꯝ ꯅꯪꯅꯗꯤ ꯀꯟꯅ ꯋꯥꯔꯤ ꯁꯥꯔꯤ ꯑꯩꯅꯗꯤ ꯁꯣꯝꯗ ꯑꯁꯨ ꯌꯥꯝ ꯆꯞ
ꯇꯞ ꯉꯥꯡ